ꯇꯥꯗꯤꯔꯕ꯭ꯔꯥ
ꯇꯥꯏ ꯇꯥꯏ ꯈꯣꯏꯗꯧꯗꯤ ꯈꯔ ꯁꯥꯎꯒꯠꯂꯦ
ꯑꯥ ꯃꯣꯏ ꯁꯥꯎꯒꯜꯂꯝꯒꯅꯤ ꯍꯥꯏꯕ ꯈꯡꯗꯦ ꯏꯕꯣ ꯑꯩꯗꯤ ꯁꯥꯎꯒꯠꯄ ꯃꯤ ꯅꯠꯇꯦꯍꯦ
ꯀꯩꯅꯣꯅꯦ ꯑꯥ ꯃꯁꯥꯒꯤ ꯌꯥꯖꯗꯕꯁꯤꯒꯤ ꯃꯔꯛꯇ ꯑꯩꯅ ꯂꯩꯔꯨꯕꯁꯤ ꯈꯨꯡꯒꯪ ꯑꯣꯏꯔꯨꯕꯅ ꯈꯨꯡꯒꯪꯗꯤ ꯐꯖ ꯃꯟꯈ꯭ꯔꯦ ꯈꯨꯅꯨꯡ ꯑꯣꯏꯔꯨꯕꯅ ꯑꯩꯈꯣꯏꯒꯤ ꯇꯥꯋꯥꯔꯁꯦ ꯈꯔ ꯋꯥꯡꯕ ꯋꯥꯠꯄꯅ ꯃꯔꯝ ꯑꯣꯏꯔꯒ ꯌꯥꯝ ꯅꯨꯡꯉꯥꯏꯇꯕ ꯍꯥꯏꯇꯥꯔꯦꯀꯣ ꯑꯗꯨ ꯅꯣꯡ ꯈꯤꯇꯪ ꯍꯣꯏ ꯆꯤꯡ ꯆꯤꯡꯗ ꯂꯩꯖꯔꯤꯅꯦ ꯑꯩꯍꯥꯛꯁꯦ ꯑꯗꯣ ꯅꯣꯡ ꯈꯤꯇꯪ ꯃꯪꯉꯒꯗꯤ ꯑꯩꯈꯣꯏꯒꯤ ꯏꯁꯩ ꯇꯥꯕ ꯌꯥꯗꯕꯤꯒꯤ ꯑꯃꯨꯃꯨꯛ ꯇꯧꯕꯗꯣ
ꯑꯝ ꯍꯝ
ꯑꯥ ꯑꯗꯨꯃꯥꯏꯅ ꯇꯧꯕ ꯍꯥꯏꯇꯥꯔꯦ ꯑꯗꯨꯅ ꯃꯁꯤ ꯑꯩꯅ ꯆꯠꯂꯨꯔꯒ ꯃꯈꯣꯡꯒꯗꯣ ꯉꯁꯤ ꯑꯩꯅ ꯃꯩ ꯁꯥꯕ ꯁꯣꯏꯔꯣꯏ ꯁꯤꯗ ꯑꯩꯅ
ꯃꯥꯅꯦ ꯑꯥ ꯃꯔꯨꯞ ꯑꯩꯒꯤ ꯐꯣꯟꯁꯦ ꯁꯨꯝ ꯉꯁꯥꯏꯗꯒꯤ ꯋꯥꯔꯤ ꯁꯥꯟꯅ ꯁꯥꯟꯅꯅ ꯁꯨꯝ ꯑꯀꯥꯏꯕ ꯃꯆꯦꯠꯁꯤ ꯑꯗꯨꯨꯝ ꯐꯛꯆꯕꯅꯦ ꯇꯪꯈꯥꯏ ꯆꯥꯟꯖꯤꯜꯂꯛꯀꯗꯧꯔꯦ
ꯐꯔꯦ ꯐꯔꯦ ꯐꯔꯦ ꯍꯣꯠꯅꯧ ꯍꯣꯠꯅꯧ
ꯍꯥꯏꯗꯤ ꯑꯗꯨꯛꯀꯤ ꯃꯇꯤꯛ ꯑꯥ ꯑꯗꯨꯛꯀꯤ ꯃꯇꯤꯛ ꯈꯨꯗꯁꯨ ꯌꯥꯝꯅ ꯈꯟꯖꯕ ꯍꯥꯏꯇꯥꯔꯦ ꯅꯈꯣꯏꯒꯤ ꯈꯨꯠ ꯍꯥꯏꯔꯒ ꯌꯥꯝ ꯍꯔꯥꯎꯖꯕ ꯑꯗꯨꯒꯨꯝꯂꯕ ꯃꯤꯑꯣꯏꯅꯤ ꯑꯩꯍꯥꯛꯁꯦ ꯏꯁꯥ ꯊꯥꯒꯠꯂꯦ ꯍꯥꯏꯒꯗ꯭ꯔꯥ ꯈꯔꯗꯤ ꯑꯗꯨꯝ ꯌꯥꯎꯖꯩ ꯈꯨꯠꯁꯦ ꯑꯗꯨ ꯃꯔꯨꯞ ꯉꯁꯤꯒꯤ ꯆꯥꯛ ꯌꯦꯟꯁꯥꯡ ꯈꯔꯗꯤ ꯀꯔꯤ ꯌꯦꯟ ꯀꯔꯤ ꯏꯔꯣꯟꯕ ꯀꯔꯤ ꯏꯟꯁꯥꯡ ꯆꯥꯕꯤꯔꯒꯦ
ꯆꯥꯡ ꯏꯟꯖꯥꯡꯖꯦ
ꯆꯥꯛꯒꯪ ꯇꯧꯔꯒ ꯃꯨꯛꯕꯥꯡ ꯌꯦꯡꯉꯒ ꯆꯥꯔꯦ
ꯗꯣ ꯌꯥꯝꯅ ꯅꯨꯡꯁꯤꯕ ꯋꯥꯔꯤꯗꯨꯅꯤ ꯑꯗꯨꯒ ꯉꯥꯁꯤꯗꯤ ꯋꯥꯔꯤ ꯋꯥꯇꯥꯏꯁꯦ ꯁꯨꯝ ꯃ ꯍꯥꯟꯅꯒꯤ ꯑꯗꯨꯃꯥꯏꯅ ꯑꯗꯨꯝ ꯒ꯭ꯌꯥꯟ ꯇꯥꯅ ꯁꯨꯝ ꯁꯥꯕꯁꯦ ꯑꯗꯥ ꯍꯤꯔꯝ ꯑꯃ ꯀꯩ ꯍꯥꯢꯅꯤ ꯈꯥꯏꯗꯣꯛꯑꯒ ꯇꯥꯟꯁꯦ ꯍꯤꯔꯝ ꯑꯦ ꯁꯨꯝꯗꯧꯁꯦ ꯑꯩꯈꯣꯏꯒꯤ ꯊꯣꯡꯕ ꯊꯥꯛꯄꯒꯤ ꯍꯤꯔꯝꯗ ꯑꯣꯏꯅ ꯇꯧꯁꯦ ꯑꯩꯈꯣꯏꯒꯤ ꯊꯣꯡꯕ ꯊꯥꯛꯄ ꯑꯁꯤ ꯁꯥꯌꯦꯟ ꯁꯟ ꯊꯣꯡꯕ ꯑꯁꯤ ꯇꯣꯉꯥꯟ ꯇꯣꯉꯥꯟꯕ ꯈꯨꯊꯣꯡ ꯉꯥꯊꯣꯡ ꯑꯣꯏꯈ꯭ꯔꯦ ꯍꯥꯏꯕꯗꯤ ꯑꯥ ꯃꯔꯨꯞꯀꯤ ꯐꯦꯗꯨ ꯈꯤꯇꯪ ꯁꯦꯝꯕꯤꯌꯣ ꯃꯈꯣꯟ ꯈꯤꯇꯪ ꯍꯧꯖꯤꯜꯂꯛꯑꯦ
ꯑꯥ ꯁꯦꯝꯖꯒꯦ ꯁꯦꯝꯖꯒꯦ ꯌꯥꯔꯝꯃꯅꯤ
ꯌꯥꯔꯦ ꯌꯥꯔꯦ ꯆꯞ ꯆꯥꯔꯦ ꯑꯥ ꯑꯈꯣꯏ
ꯑꯥ ꯃꯈꯥ ꯇꯥꯔꯛꯄꯖꯤꯗꯤ ꯅꯪ ꯊꯣꯡꯕ ꯊꯥꯛꯄꯒꯤ ꯃꯇꯥꯡꯁꯦ ꯑꯣꯢꯖꯒꯅꯤ ꯍꯥꯏꯗꯤ ꯂꯝ ꯂꯝ ꯈꯨꯗꯤꯡꯒꯤ ꯑꯃꯥꯗꯤ ꯑꯃꯥ ꯑꯃꯥꯒꯤ ꯑꯗꯨꯝ ꯊꯣꯡꯅꯔꯒ ꯂꯦꯂꯥꯏꯔꯕꯅꯦꯕ ꯂꯩꯕꯗꯤ ꯑꯗꯨꯕꯨ ꯃꯣꯏꯅ ꯁꯨꯝ ꯋꯥꯔꯤ ꯇꯧꯖꯅꯤꯡꯉꯤꯅ ꯑꯩꯈꯣꯏꯒꯤ ꯃꯔꯨꯞ ꯑꯩꯈꯣꯏꯒꯤ ꯃꯅꯤꯄꯨꯔꯒꯤ ꯑꯣꯏꯕ ꯑꯩꯈꯣꯏꯒꯤ ꯃꯩꯇꯩ ꯒꯤ ꯑꯣꯏꯕ ꯈꯨꯊꯣꯡ ꯍꯥꯏꯕ ꯇꯥꯔꯦ ꯑꯗꯨꯝ ꯇꯣꯉꯥꯟ ꯇꯣꯉꯥꯟꯂꯤꯗꯅꯀꯣ ꯃꯩꯇꯩ ꯍꯥꯏꯗꯤ ꯃꯅꯤꯄꯨꯔꯗꯕꯨ ꯑꯣꯏꯔꯒꯁꯨ ꯃꯤ ꯑꯃꯥꯒ ꯃꯤ ꯑꯃꯨꯒ ꯈꯨꯊꯣꯡ ꯍꯥꯏꯕ ꯇꯣꯡꯉꯥꯜꯂꯦ ꯑꯗꯨꯅ ꯃꯔꯨꯞꯇꯒꯤ ꯍꯥꯏꯗꯤ ꯃꯔꯨꯞꯇꯤ ꯆꯥꯛ ꯏꯟꯁꯥꯡ ꯊꯣꯡꯕꯒꯤ ꯃꯔꯝꯁꯤꯗꯗꯤ ꯍꯤꯔꯝꯁꯤꯗꯗꯤ ꯑꯩꯈꯣꯏꯒ ꯑꯗꯨꯛꯀꯤ ꯃꯇꯤꯛ ꯍꯩꯔꯕ ꯈꯪꯂꯕ ꯀꯩ ꯍꯥꯏꯅꯤ ꯆꯥꯛ ꯃꯥ ꯏꯟꯖꯥꯡꯗꯣ ꯃꯅꯝ ꯍꯦꯛ ꯅꯝꯕꯗ ꯍꯥꯏꯗꯤ ꯏꯟꯖꯥꯡꯖꯤ ꯃꯍꯤ ꯌꯥꯝ ꯀꯥꯟꯅ ꯍꯥꯞꯇꯦ ꯑꯃꯥꯗꯤ ꯀꯩꯀꯩ ꯃꯆꯜ ꯀꯩꯀꯩ ꯊꯥꯛꯢ ꯍꯥꯏꯕ ꯉꯝꯂꯕ ꯃꯔꯨꯞꯅꯤ ꯑꯗꯨꯅ ꯃꯔꯨꯞꯇꯒꯤ ꯍꯥꯏꯗꯤ ꯉꯥꯅꯨ ꯊꯣꯡꯕꯒꯤ ꯃꯑꯣꯡꯖꯦ ꯍꯥꯢꯐꯦꯠꯇꯪ ꯍꯥꯏꯕꯤꯔꯛꯑꯣꯅꯦ
ꯊꯝꯖꯒꯦ ꯑꯩꯖꯦ ꯍꯣꯏ ꯊꯣꯡ ꯊꯥꯛꯄꯒꯤ ꯑꯩ ꯇ꯭ꯔꯦꯅꯤꯡ ꯇꯧꯔꯨꯕ ꯈꯣꯠꯂꯨꯕ ꯑꯗꯨꯒꯨꯝꯕꯗꯤ ꯀꯩꯝ ꯂꯩꯖꯗꯦꯀꯣ ꯁꯔꯇꯤꯐꯤꯀꯦꯠꯁꯨ ꯂꯩꯖꯗꯦ ꯑꯩ ꯁꯨꯝ ꯌꯨꯝꯗ ꯄꯪꯊꯣꯡ ꯊꯣꯡꯕꯒꯤ ꯁꯨꯝ ꯈꯔ ꯈꯪꯖꯕꯗꯨꯏ ꯋꯥꯅꯤ ꯑꯗꯨ ꯉꯥꯅꯨ ꯊꯣꯡꯕꯖꯦ ꯈꯣꯏ ꯉꯥꯅꯨ ꯊꯣꯡꯕꯖꯤꯒꯤ ꯃꯈꯟꯖꯤ ꯃꯌꯥꯝ ꯂꯩꯕ ꯀꯅꯥꯒꯨꯝꯕ ꯑꯝꯅ ꯃꯔꯨꯞ ꯑꯩꯒꯤꯖꯦ ꯇꯧꯗ꯭ꯔꯤꯉꯩꯗ ꯃꯤꯖꯤꯡꯒꯤ ꯍꯥꯟꯅ ꯍꯥꯏꯖꯔꯛꯀꯦꯀꯣ
ꯍꯥꯏꯕꯤꯔꯣ ꯍꯥꯏꯕꯤꯔꯣ
ꯑꯥ ꯀꯅꯥꯒꯨꯝꯕ ꯑꯝꯅ ꯑꯈꯣꯏ ꯉꯥꯅꯨꯖꯤ ꯊꯥꯎ ꯀꯩꯀꯩꯁꯨ ꯈ꯭ꯋꯥꯏ ꯃꯌꯥꯝ ꯇꯧꯅꯩꯖꯤ ꯍꯥꯟꯅ ꯍꯥꯏꯒꯦꯕ ꯊꯥꯎ ꯍꯩꯔꯅꯤ ꯊꯥꯎꯖꯤ ꯃꯨꯜꯂ ꯃꯇꯨꯡꯗ ꯈꯣꯏ ꯇꯤꯜꯂꯧ ꯆꯅꯝ ꯗꯨ ꯃꯊꯪ ꯃꯊꯪ ꯊꯥꯗꯔꯒ ꯁꯤꯡ ꯅꯨꯡ ꯃꯆꯜ ꯍꯩꯖꯤꯜꯂꯒ ꯃꯗꯨꯅ ꯇꯤꯜꯍꯧ ꯉꯥꯡꯖꯤꯜꯂꯛꯄ ꯃꯅꯝ ꯅꯨꯡꯁꯤꯔꯛꯄꯖꯤꯗ ꯁꯥꯖꯦ ꯍꯩꯖꯤꯜꯂꯒ ꯃꯗꯨ ꯑ ꯃꯈꯨꯝ ꯈꯨꯝꯖꯕꯁꯨ ꯂꯩ ꯃꯈꯨꯝ ꯈꯨꯝꯖꯟꯗꯕꯁꯨ ꯂꯩ ꯑꯗꯨ ꯑꯌꯥꯝꯕꯅ ꯑꯗꯨꯝꯃꯥꯏ ꯇꯧꯅꯔꯒ ꯑꯗꯨꯝ ꯉꯧꯔ ꯉꯧꯔꯒ ꯑꯗꯨꯝ ꯃꯍꯤ ꯍꯩꯖꯟꯅꯕꯅꯦꯕ
ꯑꯥ
ꯑꯗꯨꯕꯨ ꯑꯩꯒꯤ ꯈꯨꯊꯣꯡꯖꯤꯗꯤ ꯈꯔ ꯇꯣꯡꯉꯥꯜꯂꯦ ꯃꯁꯤ ꯑꯩꯗꯤ ꯀꯅꯥꯝꯇꯒꯤ ꯇꯝꯕ ꯅꯠꯇꯦ ꯑꯩꯅ ꯊꯣꯡꯉ ꯊꯣꯡꯉ ꯁꯨꯝ ꯇꯝꯖꯔꯛꯄꯅꯤ ꯏꯁꯥ ꯏꯊꯟꯗ ꯍꯩꯖꯕ ꯍꯥꯏꯇꯥꯥꯔꯦꯀꯣ
ꯑꯗꯣ ꯑꯩꯅ ꯊꯣꯡꯕ ꯃꯔꯨꯞꯇꯤ ꯉꯥꯅꯨ ꯊꯣꯡꯕ ꯆꯥꯒ꯭ꯔꯕ ꯆꯥꯗ꯭ꯔꯤꯕ ꯈꯪꯗ꯭ꯔꯦ
ꯑꯣ ꯃꯔꯨꯞ ꯆꯥꯒ꯭ꯔꯕꫭ ꯑꯩꯟ ꯊꯣꯡꯕꯒ
ꯑꯥ ꯃꯔꯨꯞꯅ ꯊꯣꯡꯕ ꯉꯥꯅꯨꯃꯛꯇꯤ ꯆꯥꯖꯗ꯭ꯔꯤ ꯑꯩ ꯑꯇꯣꯞꯄꯗꯤ ꯆꯥꯈ꯭ꯔꯦ ꯑꯗꯣ ꯑꯩꯒꯤ ꯑꯩꯒꯤ ꯐꯣꯟꯖꯤꯗꯗꯤ ꯌꯥꯝ ꯀꯟꯅ ꯃꯈꯣꯏꯒꯤ ꯉꯥꯡꯅꯕ ꯌꯥꯝ ꯋꯥꯕ ꯑꯍꯟ ꯑꯃ ꯐꯣꯟ ꯇꯧꯁꯜꯂꯛꯄ ꯍꯥꯏꯇꯥꯔꯦ ꯑꯥ ꯐꯣꯟꯖꯦ ꯇꯧꯔꯛꯑꯒ ꯑꯅꯤꯔꯛ ꯑꯍꯨꯝꯂꯛ ꯇꯧꯔꯛꯄꯁꯤꯗ ꯀꯛꯂꯛꯑꯒꯗꯤ ꯃꯤꯗꯣ ꯍꯥꯏꯗꯤ ꯊꯕꯛ ꯆꯤꯜꯂꯝꯒꯅꯤ ꯈꯣꯠꯂꯝꯒꯅꯤ ꯍꯥꯏꯕꯒꯤ ꯋꯥꯈꯟꯖꯨ ꯂꯩꯇꯕ ꯑꯗꯩ ꯑꯍꯟꯅꯤꯅ ꯑꯃꯨꯛ ꯍꯥꯏꯗꯤ ꯐꯖꯗꯕ ꯋꯉꯥꯡ ꯉꯥꯡꯉꯨꯕꯁꯨ ꯌꯥꯕ ꯅꯠꯇꯦꯕꯀꯣ ꯃꯣꯏꯗꯤ ꯑꯩꯅ ꯂꯩꯖꯔꯤꯖꯤꯅ ꯑꯥ ꯁꯝꯅ ꯍꯥꯏꯔꯕꯗ ꯑꯩꯅ ꯂꯩꯖꯔꯤꯖꯤꯅ ꯑꯃꯦꯔꯤꯀꯥꯅꯤ ꯑꯗꯨꯒ ꯈꯣꯏꯒꯤ ꯑꯍꯟꯖꯤꯅ ꯂꯩꯖꯤꯅ ꯑꯥ ꯏꯟꯗꯤꯌꯥ ꯒꯤ ꯑꯥ ꯁ꯭ꯔꯤꯂꯪꯀꯥꯗꯅꯦ ꯍꯥꯏꯖꯕ ꯇꯥꯔꯦ ꯑꯗꯨꯗꯤ ꯑꯗꯨꯛꯀꯤ ꯃꯇꯤꯛ ꯅꯛꯅꯒ꯭ꯔꯦ ꯍꯥꯏꯇꯥꯔꯦ ꯃꯐꯝꯖꯦ ꯑꯗꯨꯅ ꯍꯧꯖꯤꯛ ꯅꯨꯡꯗꯥꯡꯖꯤꯗ ꯂꯥꯛꯄ ꯈꯣꯠꯄ ꯍꯥꯏꯕꯗꯨꯁꯨ ꯌꯥꯔꯣꯏꯗꯕꯅꯤꯅ ꯑꯩꯅ ꯍꯥꯏꯖꯔꯤꯅ ꯉꯁꯥꯏ ꯉꯁꯤꯒꯤ ꯑꯣꯏꯅꯗꯤ ꯄꯥꯎꯡ ꯑꯩ ꯍꯥꯏꯗꯤ ꯍꯥꯏꯕꯝ ꯊꯣꯛꯄ ꯍꯥꯏꯈ꯭ꯔꯦ ꯑꯗꯨꯕꯨ ꯃꯣꯏꯅ ꯁꯦꯝꯃꯛꯄ ꯁꯦꯝꯃꯛꯇꯕꯗꯤ ꯈꯪ ꯗ꯭ꯔꯦꯅ ꯍꯥꯏꯒꯤꯕꯅꯦꯕ ꯑꯗꯣ ꯍꯧꯖꯤꯛꯁꯨ ꯑꯗꯨꯝ ꯐꯣꯟ ꯇꯧꯁꯜꯂꯛꯑꯦ ꯑꯩꯅ ꯀꯛꯄ ꯈꯣꯠꯄꯖꯦ ꯀꯩꯝꯇ ꯍꯥꯏꯗꯤ ꯃꯤꯖꯤꯅ ꯀꯛꯂꯑꯒꯗꯤ ꯊꯕꯛ ꯇꯧꯔꯝꯒꯅꯤꯅ ꯈꯪꯕꯤꯗꯕ ꯍꯥꯏꯇꯥꯔꯦ ꯑꯩ ꯑꯈꯣꯏꯖꯨ ꯀꯛꯀꯅꯤ ꯃꯈꯥ ꯇꯥꯕꯤꯔꯛꯎ ꯃꯔꯨꯞ
ꯑꯗꯨꯒ ꯊꯣꯡꯕꯒꯤ ꯊꯕꯛꯁꯦ ꯉꯁꯥꯏꯒꯤ ꯑꯩꯒꯤꯖꯦ ꯍꯣꯏ ꯈꯥꯡꯗ ꯊꯣꯡꯕ ꯑꯗꯨꯝ ꯇꯧꯖꯔꯛꯀꯦꯀꯣ ꯀꯨꯀꯔꯗ ꯊꯣꯡꯕꯖꯨ ꯂꯩ ꯀꯨꯀꯔꯗ ꯊꯣꯡꯕꯖꯤꯅ ꯑꯩꯈꯣꯏꯒꯤ
ꯑ ꯈꯔ ꯑꯍꯜ ꯑꯣꯏꯔꯕ ꯀꯥꯡꯒꯨꯅ ꯆꯥꯖꯤ ꯆꯥꯖꯅꯤꯡꯕ ꯑꯗꯨꯒ ꯃꯌꯥ ꯈꯔꯗꯤ ꯅꯨꯡꯉꯥꯏꯇꯕ ꯀꯥꯡꯒꯨꯅ ꯊꯣꯡꯕꯒꯤ ꯃꯑꯣꯡꯅꯤ ꯑꯗꯨꯒ ꯑꯗꯨꯝ ꯅꯍꯥꯖꯤꯡꯅ ꯈꯣꯏꯒꯤ ꯄꯪꯆꯥ ꯆꯥꯅꯕꯩ ꯈꯥꯡꯖꯤ ꯊꯣꯡꯕꯖꯦ ꯍꯥꯏꯖꯔꯛꯀꯦ ꯃꯩꯗ ꯊꯣꯡꯕ ꯅꯗꯤ ꯍꯦꯟꯅ ꯍꯥꯎꯋꯤꯀꯣ ꯃꯩꯗꯤ ꯁꯤꯡꯒꯤ ꯃꯩꯖꯤꯅ ꯍꯦꯟꯅ
ꯐꯔꯦ ꯑꯗꯨꯒ ꯈꯣꯏꯒꯤ ꯈꯥꯡꯗ ꯊꯥꯡꯒꯠꯄꯤꯔꯅꯤ ꯑꯗꯨꯒ ꯈꯣꯏ ꯈꯥꯡꯖꯤ ꯐꯖꯅ ꯐꯦꯡꯕꯤꯒꯅꯤꯀꯣ ꯍꯥꯏꯗꯤ ꯍꯥꯟꯅ ꯏꯟꯖꯥꯡ ꯊꯣꯡꯒꯤꯕꯩ ꯈꯣꯠꯈꯤꯕꯩ ꯃꯔꯦꯛ ꯃꯅꯥꯎ ꯁꯨꯝ ꯐꯦꯡꯉꯒ ꯐꯦꯡ ꯇꯥꯔꯒꯖꯨ ꯄꯛꯄ ꯂꯩꯕ ꯃꯗꯨ ꯐꯠꯖꯅ ꯈꯣꯏꯅ ꯍꯥꯟꯅ ꯃꯗꯨ ꯐꯖꯅ ꯐꯦꯡꯇꯣꯛꯑꯒ ꯈꯥꯡꯗꯨꯅ ꯏꯁꯤꯡ ꯃꯔꯤꯛ ꯑꯃꯨꯛ ꯄꯛꯇꯕꯤꯗ ꯃꯩ ꯊꯥꯛꯀꯅꯤ
ꯑꯗꯨꯒ ꯃꯗꯨ ꯃꯇꯝꯗꯨꯗ ꯑꯩꯈꯣꯏ ꯊꯥꯎꯖꯤ ꯍꯪꯒꯥꯝ ꯊꯥꯎ ꯑꯁꯦꯡꯕ ꯈꯣꯏ ꯊꯥꯎꯗꯖꯨ ꯂꯩ ꯃꯍꯥꯎꯖꯦꯀꯣ ꯍꯪꯒꯥꯝ ꯊꯥꯎꯖꯦ ꯍꯩꯔꯒ ꯆꯥꯅꯕ ꯆꯥꯡꯗ ꯍꯩꯒꯗꯝꯅꯤ ꯌꯥꯝ ꯀꯥ ꯍꯦꯟꯅ ꯍꯩꯔ ꯇꯥꯔꯒ ꯑꯃ ꯃꯝ ꯂꯦꯛꯊꯣꯛꯄ ꯑꯃ ꯂꯥꯛꯀꯅꯤ ꯄꯨꯛ ꯅꯨꯡꯉꯥꯏꯇꯕ ꯑꯗꯨꯒ ꯈꯤꯇꯪ ꯋꯥꯠꯂꯒꯖꯨ ꯅꯞꯁꯟꯕ ꯈꯣꯠꯆꯟꯕ ꯑꯗꯨꯒ ꯃꯍꯥꯎ ꯋꯥꯠꯄꯖꯨ ꯂꯩ ꯑꯗꯨ ꯆꯥꯡ ꯑꯃꯗ ꯍꯩꯕꯤꯔꯅꯤ ꯑꯗꯨꯃꯥꯏ ꯍꯩꯔ ꯃꯇꯨꯡꯗ ꯑꯩꯈꯣꯏ ꯈꯣꯏꯒꯤ ꯑꯥ ꯇꯤꯜꯂꯧꯖꯦ ꯇꯤꯜꯂꯧꯖꯦ ꯍꯦꯛ ꯊꯥꯗꯕꯒ ꯀꯅꯥꯒꯨꯝꯕꯝꯅ ꯑꯈꯣꯏꯒꯤ ꯃꯨꯟꯕ ꯉꯥꯏꯅꯕꯅꯦ ꯑꯗꯣ ꯑꯩꯒꯤꯗꯤ ꯑ ꯇꯤꯜꯂꯧ ꯊꯥꯗꯔꯒꯗ ꯈꯥꯏꯖꯤꯜꯂꯛꯄꯖꯤꯗ ꯑꯩ ꯀꯩꯅꯣꯖꯦ ꯁꯤꯡꯖꯦ ꯑ ꯆꯅꯝꯖꯦ ꯍꯥꯟꯅ ꯍꯥꯞꯆꯒꯅꯤ ꯑꯩꯈꯣꯏ ꯆꯅꯝꯖꯦ ꯍꯥꯞꯄ ꯃꯇꯨꯡꯗ ꯑ ꯉꯧꯃꯤꯟꯅꯔꯒ ꯃꯆꯜ ꯑꯃ ꯍꯩꯖꯤꯟꯖꯒꯅꯤ ꯄꯦꯀꯦꯠ ꯃꯆꯥ ꯑꯃ ꯑꯗꯨꯒ ꯁꯤꯡꯖꯤꯗꯤ ꯍꯥꯟꯅ ꯍꯥꯞꯆꯟ ꯇꯥꯔꯗꯤ ꯀꯥꯁꯜꯂꯛꯑꯦ ꯗꯅ ꯑꯩ ꯁꯤꯡꯖꯤ ꯀꯣꯟꯅ ꯍꯥꯞꯄꯤ ꯑꯗꯨꯒ ꯃꯗꯨꯗꯒꯤ ꯑꯗꯨꯝ ꯈꯔ ꯀꯨꯏꯅ ꯉꯧꯒꯅꯤ ꯍꯥꯏꯗꯤ ꯁꯤꯡ ꯆꯅꯝ ꯄꯨꯂꯞ ꯄꯨꯟꯖꯜꯂꯀꯥꯟꯗꯗꯤ ꯈꯣꯏ ꯀꯨꯏꯅ ꯀꯣꯡꯒꯣꯟ ꯀꯥꯕꯅꯦꯕ ꯑꯗꯩꯒꯤ ꯍꯥꯞꯀꯗꯕ ꯃꯣꯔꯣꯛꯁꯤ ꯑꯗꯨꯗ ꯍꯥꯞꯐꯧꯔꯅꯤꯕ ꯀꯩꯒꯤꯅꯣꯗ ꯑꯈꯣꯏꯒꯤ ꯁꯤꯡ ꯃꯣꯔꯣꯛ ꯀꯩꯀꯩꯗꯨꯗ ꯃꯅꯝ ꯆꯨꯍꯧꯅꯕ ꯍꯥꯏꯇꯥꯔꯦ ꯃꯣꯔꯣꯛ ꯀꯤ ꯑꯁꯥꯕꯗꯣ ꯍꯣꯔꯦꯟ ꯁꯥꯗꯣ ꯑꯣꯠꯈꯥꯏꯔꯛꯄ ꯃ ꯇꯝꯗ ꯇꯤꯜꯂꯧꯁꯤꯡ ꯆꯅꯝꯗꯨꯅ ꯊꯦꯡꯉ ꯃꯇꯝꯗ ꯃꯣꯔꯣꯛ ꯁꯥꯕ ꯐꯥꯎꯅꯕ ꯑꯗꯨꯒ ꯑꯩꯅ ꯃꯗꯨꯗ ꯎ ꯃꯔꯣꯏ ꯈꯔ ꯑꯃ ꯍꯥꯞꯆꯤꯟꯖꯔꯅꯤ ꯑꯗꯨꯒ ꯍꯔꯤꯕꯣꯛꯀꯨꯝꯕ ꯍꯥꯞꯅꯤꯡꯉꯗꯤ ꯍꯥꯞꯄ ꯌꯥꯏ ꯍꯥꯞꯅꯤꯡꯗ꯭ꯔꯖꯨ ꯇꯣꯛꯄ ꯌꯥꯏ ꯑꯗꯨꯕꯨ ꯑꯗꯨꯃꯥꯏꯟ ꯇꯧꯔ ꯉꯥꯛ ꯑꯣꯠꯂ ꯃꯇꯨꯡꯗ ꯉꯥꯅꯨꯖꯦ ꯍꯩꯖꯤꯟꯖꯔꯒ ꯍꯦꯛ ꯍꯩꯖꯟꯕꯒ ꯑꯩꯅ ꯊꯨꯝ ꯊꯥꯛꯆꯟꯖꯒꯅꯦꯕ
ꯊꯥꯛꯇꯣꯔꯤꯕ ꯊꯨꯝ ꯖꯤ ꯃꯍꯤꯒꯩꯖꯦ ꯂꯣꯏ ꯀꯪ ꯆꯤꯡꯊꯣꯛꯑꯒ ꯃꯉꯣꯟꯗꯒꯤ ꯃꯁꯥꯖꯦ ꯀꯟꯖꯜꯍꯧꯅꯕꯅꯦꯕ ꯑꯗꯨꯒ ꯍꯥꯏꯔꯤꯕ ꯕ ꯃꯍꯤꯒꯤ ꯏꯁꯤꯡꯗꯨꯅ ꯃꯍꯥꯛꯀꯤ ꯅꯥꯀꯟ ꯅꯥꯀꯟꯗ ꯍꯩꯔ ꯍꯩꯔꯒ ꯂꯣꯟꯕꯒꯤ ꯌꯥꯔꯕꯅꯦꯕ ꯑꯗꯨ ꯃꯈꯨꯝ ꯉꯥꯏꯍꯥꯛ ꯈꯨꯝꯖꯤꯜꯂꯅꯤ ꯃꯤꯅꯠ ꯇꯔꯥꯃꯨꯛ ꯑꯗꯨꯒ ꯃꯗꯨꯗꯣ ꯑꯃꯨꯛ ꯍꯥꯡꯇꯣꯛꯑꯒ ꯃꯄꯨꯡ ꯐꯥꯅ ꯑꯣꯠꯈꯥꯏꯕꯤꯔꯒ ꯑꯩꯈꯣꯏꯒꯤ ꯑ ꯃꯣꯔꯣꯛ ꯉꯁꯥꯏꯒꯤ ꯍꯥꯞꯀꯗꯕ ꯃꯣꯔꯣꯛꯇꯨ ꯅꯠꯇꯕ ꯑꯩꯈꯣꯏꯒꯤ ꯃꯣꯔꯣꯛ ꯃꯆꯨ ꯍꯥꯏꯇꯥꯔꯦꯀꯣ ꯃꯁꯤ ꯏꯁꯤꯡ ꯂꯨꯝꯕꯨ ꯂꯨꯝꯕꯨ ꯁꯥꯕꯗ ꯃꯆꯨ ꯈꯔ ꯊꯤꯠꯂꯒ ꯉꯍꯥꯛꯁꯤꯡ ꯐꯖꯅ ꯍꯩꯕꯤꯔꯒ ꯑꯣꯠꯇꯕꯤ ꯉꯍꯥꯛꯇꯪ ꯊꯝꯕꯤꯒꯅꯤ ꯃꯤꯅꯠ ꯑꯍꯨꯝ ꯃꯔꯤ ꯑꯗꯨꯒ ꯐꯖꯅ ꯑꯣꯠꯈꯥꯏꯔꯒ ꯑ ꯑꯩꯈꯣꯏꯒꯤ ꯀꯪꯅ ꯉꯧꯔꯛꯑꯅꯤ ꯍꯥꯏꯇꯥꯔꯦ ꯑꯗꯨꯗꯤ ꯉꯥꯎꯔꯛꯄꯁꯤꯗꯒꯤꯗꯤ ꯅꯨꯡꯁꯤꯕ ꯂꯥꯛꯑꯅꯤ ꯃꯇꯝꯗ ꯎꯃꯣꯔꯣꯛ ꯈꯔ ꯑꯃꯨꯛ ꯍꯥꯞꯄꯤꯒꯅꯤ ꯑꯗꯨꯒ ꯏꯁꯤꯡꯁꯤ ꯌꯥꯔꯤꯉꯩ ꯑꯌꯪꯕ ꯁꯤꯖꯤꯟꯅꯕꯤꯒꯅꯨ ꯏꯟꯖꯥꯡ ꯍꯥꯎꯒꯦ ꯍꯥꯏꯇꯥꯔꯗꯤ ꯏꯁꯤꯡ ꯑꯁꯥꯕ ꯂꯨꯝꯃ ꯊꯝꯗꯣꯛꯄꯤꯌꯨ ꯑꯔꯨꯝꯕ
ꯑꯗꯨꯒ ꯀꯪꯅ ꯃꯨꯔꯞ ꯇꯧꯕꯩ ꯆꯥꯡꯗ ꯉꯧꯒꯅꯤ ꯑꯗꯨꯒ ꯏꯁꯤꯡ ꯑꯁꯥꯕꯗꯣ ꯑꯩꯈꯣꯏ ꯑꯥꯂꯨ ꯍꯥꯞꯀꯅꯤ ꯀꯣ ꯑꯥꯂꯨꯗꯨ ꯃꯐꯣꯟ ꯇꯥꯅꯕꯅꯤ ꯑꯥꯂꯨꯗꯨꯅ ꯉꯥꯏꯒꯗꯕꯅꯤ ꯈꯔ ꯌꯥꯔꯤꯉꯩ ꯑꯗꯨꯒ ꯀ ꯏꯁꯤꯡ ꯂꯨꯝꯕꯨ ꯂꯨꯝꯕꯨꯁ ꯑꯩꯈꯣꯏꯒꯤ ꯌꯥꯔꯤꯉꯩ ꯏꯁꯤꯡꯁꯦ ꯁꯥꯕꯅ ꯐꯩꯀꯣ ꯏꯁꯤꯡꯁꯦ ꯁꯥꯍꯜꯂꯒ
ꯎꯝ
ꯆꯥꯟꯅꯕ ꯆꯥꯡꯗ ꯌꯥꯝ ꯀꯟꯅ ꯍꯩꯕꯤꯒꯅꯨ ꯃꯍꯤꯗ ꯍꯥꯎꯋꯦ ꯍꯥꯏꯗꯅꯁꯨ ꯃꯍꯤ ꯃꯌꯥꯝ ꯍꯩꯖꯤꯟ ꯇꯥꯔꯗꯤ ꯃꯇꯣꯡ ꯃꯍꯥꯎ ꯌꯥꯎꯔꯣꯏ ꯑꯗꯨꯅ ꯁꯥꯗꯨꯅ ꯉꯝꯂꯞ ꯇꯧꯅ ꯃꯍꯤꯗꯣ ꯍꯩꯔꯒ ꯃꯈꯨꯝ ꯐꯖꯅ ꯈꯨꯝꯖꯤꯜꯂꯒ ꯃꯗꯨ ꯁꯧꯍꯜꯂ ꯃꯇꯨꯡꯗ ꯃꯩꯁꯤ ꯇꯞꯅ ꯊꯥꯔꯒ ꯂꯣꯏꯔꯝꯗꯥꯏꯁꯤꯗ ꯑꯃꯨꯛ ꯑꯩꯈꯣꯏꯒꯤ ꯃꯁꯂꯥ ꯑꯩꯈꯣꯏꯒꯤ ꯂꯣꯏꯔꯝꯗꯥꯏꯗ ꯊꯥꯛꯄ ꯃꯁꯂꯥꯖꯦ ꯃꯁꯤꯁꯦ ꯑꯃꯨꯛ ꯈꯤꯇꯪ ꯆꯥꯏꯕꯤꯒꯅꯤ ꯑꯗꯨꯒ ꯃꯩ ꯄꯤꯛꯅ ꯁꯨꯝ ꯁꯨꯝ ꯂꯩꯗꯔꯛꯀꯅꯤ ꯈꯪꯅꯤꯡ ꯈꯪꯁꯥ ꯁꯥꯔꯝꯃꯒ ꯈꯪꯃꯨꯠ ꯃꯨꯊꯠꯇꯦ ꯇꯞꯅ ꯇꯞꯅ ꯇꯞꯅ ꯇꯞꯅ ꯂꯣꯟꯗꯔꯛꯑꯒ ꯃꯥꯒꯤ ꯊꯥꯎ ꯅꯨꯡꯒꯖꯨ ꯃꯊꯛꯇ ꯂꯩꯍꯧꯔꯒ ꯑꯩꯈꯣꯏꯒꯤ ꯑꯇꯩꯗꯨꯅ ꯃꯈꯥ ꯇꯝꯅ ꯆꯨꯞꯊꯔ ꯑꯗꯨꯃꯥꯏ ꯊꯝꯃꯒ ꯈꯔ ꯏꯪꯄꯛ ꯇꯧꯔꯀꯥꯟ ꯆꯥꯒꯗꯕꯅꯤ ꯁꯤꯅꯦ ꯑꯩ ꯈꯨꯊꯣꯡꯁꯦ
ꯎꯝ ꯌꯥꯝꯅ ꯍꯥꯎꯒꯗꯧꯕ ꯃꯥꯥꯟꯅꯦ ꯌꯥꯝ ꯁꯥꯡꯅꯖꯨ ꯇꯥꯛꯄꯤꯔꯦ ꯑꯃꯨꯛꯀꯖꯨ ꯆꯤꯊꯗꯕꯤꯗ ꯍꯥꯏꯇꯥꯔꯦ ꯊꯨꯝ ꯊꯥꯛꯄ ꯈꯣꯠꯄ ꯂꯣꯏꯅ ꯌꯥꯎꯒ꯭ꯔꯦ ꯑꯩꯈꯣꯏ ꯆꯥꯒꯗꯕ ꯈꯛꯇ ꯉꯥꯏꯔꯦ ꯍꯥꯏꯕ ꯇꯥꯔꯦ ꯑꯗꯣ ꯍꯌꯦꯡꯗꯤ ꯑꯩꯈꯣꯏꯅ ꯀꯤꯍꯣꯝ ꯂꯩꯕ ꯂꯥꯛꯑꯝꯕ ꯏꯇꯥꯎ ꯍꯣꯏꯒꯤꯗ ꯆꯠꯄ ꯀꯥꯟꯗꯁꯨ ꯑ ꯑꯗꯨꯃꯥꯏꯅ ꯇꯧꯔꯒ ꯆꯥꯁꯦ ꯀꯔꯤ ꯉꯥꯅꯨ ꯆꯥꯁꯤ ꯍꯥꯏꯕ ꯀꯩꯅꯣꯝ ꯍꯥꯏꯔꯛꯑꯦ ꯍꯥꯏꯕꯗꯥꯏꯅꯦ
ꯑꯩꯅ ꯍꯥꯏꯕꯅꯤꯗ ꯆꯥꯕꯒꯤꯕꯨꯗꯤ ꯃꯥꯗꯤ ꯏꯌꯥꯗ ꯌꯥꯏ ꯃꯥꯅ ꯍꯥꯏꯖꯤꯅ ꯃꯨꯛꯕꯥꯥꯡ ꯇꯧꯖꯤ ꯅꯝꯖꯤ ꯃꯥꯒꯤ ꯚꯤꯗꯤꯑꯣꯗ ꯚ꯭ꯌꯨ ꯌꯥꯝ ꯌꯥꯝꯃꯤ ꯑꯗꯨꯅ ꯃꯨꯛꯕꯥꯡ ꯇꯧꯁꯤ ꯀꯤꯍꯣꯝ ꯃꯄꯨꯡ ꯃꯄꯨꯝꯗꯣ ꯑꯩꯈꯣꯏꯒꯤ ꯑ ꯊꯣꯏꯗꯤꯡ ꯊꯨꯝ ꯃꯣꯔꯣꯛ ꯑꯗꯨꯒ ꯑꯩꯈꯣꯏ ꯀꯩꯕ ꯑꯃ ꯂꯩꯗꯥꯏꯅ ꯑꯩꯈꯣꯏꯒꯤ ꯑ ꯑꯉꯧꯕ ꯀꯩ ꯃꯃꯤꯡ ꯀꯥꯎꯒ꯭ꯔꯦꯅꯦ ꯃꯣꯔꯣꯛ ꯃꯦꯠꯄꯗꯒ ꯍꯥꯞꯄ ꯄꯪꯆꯥꯏ ꯆꯥꯏꯅꯔꯒ ꯆꯥꯟꯅꯕꯗꯣ ꯍꯥꯎꯕꯗꯣ
ꯑ ꯍꯣꯏꯅꯦ ꯑꯗꯨ ꯑꯩꯁꯨ ꯀꯥꯎꯈ꯭ꯔꯦ ꯑꯗꯨ ꯑꯗꯨ ꯐꯖꯅ ꯆꯥꯁꯤ ꯍꯥꯏꯕꯗꯤ ꯊꯝꯖꯔꯒ ꯎꯝ ꯉꯁꯤꯒꯤ ꯑꯣꯏꯅꯗꯤ ꯑꯩꯈꯣꯏ ꯃꯇꯥꯡ ꯑꯁꯤꯗ ꯀꯥꯏꯅꯔꯁꯤ ꯃꯔꯝꯗꯤ ꯑ ꯃꯔꯨꯞꯀꯤꯖꯨ ꯇꯧꯒꯗꯕ ꯊꯕꯛ ꯏꯡꯈꯥꯡ ꯍꯥꯏꯕꯗꯤ ꯂꯩꯗꯅꯀꯣ ꯄꯣꯠꯇꯣ ꯑꯗꯨꯒꯨꯝꯕ ꯈꯔ ꯂꯩꯕꯅꯤꯅ ꯑꯩ ꯑꯗꯨ ꯑꯗꯨꯒꯨꯝꯕ ꯈꯔ ꯂꯩꯕꯅꯤꯅ ꯑꯩꯈꯣꯏ ꯃꯇꯥꯡ ꯑꯁꯤꯗ ꯀꯥꯏꯅꯔꯁꯤ ꯍꯥꯏꯕꯁꯤ ꯊꯝꯖꯔꯒ ꯑꯩ ꯃꯇꯥꯡ ꯁꯤꯗ ꯑ ꯀꯥꯏꯅ ꯌꯥꯊꯪ ꯑꯃꯨꯛ ꯅꯤꯖꯔꯤ ꯃꯔꯨꯞ
ꯌꯥꯝ ꯅꯨꯡꯉꯥꯏꯖꯔꯦ
ꯑꯥ ꯐꯥꯅꯤ ꯐꯒꯅꯤ